ꯇꯥꯔꯕꯣ
ꯍꯜꯂꯣ ꯑꯥ
ꯌꯥꯏ ꯌꯥꯏꯁ ꯇꯥꯔꯒꯗꯤ ꯃꯪ ꯀꯩꯅꯣꯗꯩꯋꯥꯠ ꯅꯨꯡꯉꯥꯏꯇ꯭ꯔꯒꯗꯤ ꯊꯣꯡꯒꯥꯥꯟꯅ ꯊꯎꯀꯣ ꯇꯥꯔ꯭ꯔꯣꯅꯦ ꯍꯥꯏꯁꯦ ꯑꯣ ꯆꯁꯥꯔꯕ ꯆꯠꯁꯔꯔꯕꯔꯣ ꯑꯣ ꯀꯔꯤ ꯃꯊꯥꯏꯗ ꯁꯥꯥꯔꯕ
ꯁꯔꯦ
ꯀꯔꯤꯃ ꯑꯉꯥꯡ ꯑꯩꯅ ꯉꯥꯡꯕꯁꯦ ꯌꯥꯝ ꯇꯞꯄ꯭ꯔꯥ
ꯇꯞꯦ
ꯑꯗꯨ ꯈꯨꯈꯨꯝꯃꯛꯨ ꯌꯥꯗ꯭ꯔꯣ ꯍꯥꯏꯅ ꯍꯪꯉ ꯀꯩꯨꯛ ꯈꯨꯝꯗ꯭ꯔꯤꯗꯨꯣ ꯑꯥ
ꯇꯒꯔꯦ ꯃꯁꯒ ꯍꯥꯀꯅꯤꯡꯗꯗꯤ
ꯑꯣ ꯉꯁꯥꯏ ꯉꯥꯏꯍꯥꯛ ꯑꯗꯨꯅꯦ ꯅꯣꯏ ꯑꯗꯨꯋꯥꯏꯗꯨꯣ ꯅꯦꯠꯋꯥꯛꯇꯤ ꯈꯔ ꯅꯨꯡꯉꯥꯏꯇꯕꯅꯦ ꯊꯣꯡꯒꯥꯜꯂ ꯊꯣꯛꯑꯣꯕ ꯅꯨꯡꯉꯥꯏꯇ꯭ꯔꯒ
ꯍꯣꯏ
ꯎꯝ ꯀꯩ ꯥꯟ ꯁꯥꯔꯕ
ꯁꯣꯏꯕꯨꯝꯅꯤꯔꯉꯂꯦ
ꯑꯣ ꯑꯁ ꯑꯌꯨꯛ ꯉꯟꯇꯥꯗ ꯏꯔꯣꯜꯂꯤꯕ ꯑꯩꯈꯣꯏꯗꯤ ꯑꯌꯨꯛꯇꯀ ꯏꯔꯣꯜꯂꯗꯤ ꯑꯩꯗꯤ ꯑꯌꯨꯛꯇꯒ ꯑꯌꯨꯛꯇ ꯏꯔꯣꯂꯔꯛꯑꯕ ꯑꯩꯈꯣꯏꯗꯤ ꯑꯌꯨꯛꯇꯤ ꯏꯔꯣꯟꯁ ꯁ ꯑꯩ ꯌꯥꯝ ꯁꯥꯎꯋꯦ ꯍꯥꯏꯗꯤ ꯊꯕꯛ ꯏꯪꯈꯥꯡ ꯆꯠꯂꯀꯥꯟꯗꯗꯤ ꯒꯥꯔꯤꯒꯨꯝꯕ ꯆꯥꯕꯁꯨ ꯅꯨꯡꯉꯥꯏꯇꯦꯗꯅꯀꯣ
ꯍ
ꯃꯅꯝ ꯃꯍꯥ ꯑꯗꯨ
ꯃꯣꯏ ꯂꯩ ꯔꯝ ꯂꯩꯔ ꯃꯁꯦꯜꯂꯒꯦ ꯇꯧꯖ
ꯀꯩꯅꯣ ꯇꯧꯕ꯭ꯔꯣꯁꯤꯁꯦ ꯀ ꯀꯥꯟ ꯆꯠꯂꯨꯏꯅꯣ ꯅꯪ ꯉꯁꯥꯏ
ꯆꯥꯛ ꯂꯣꯏ ꯊꯑꯝꯃꯦ ꯑꯗꯨꯒ ꯆꯥꯛ ꯊꯤꯂꯨꯕꯅꯦ
ꯑꯣ ꯑꯉꯥꯡ ꯀꯄꯍꯧꯗ꯭ꯔꯣ
ꯑꯩꯈꯣꯏꯅ ꯌꯧꯕꯒ ꯀꯥꯄꯛꯑꯦ ꯑꯩꯅ ꯌꯥꯝ ꯁꯥꯡꯅ ꯌꯥꯝ ꯃꯥꯗꯤ ꯉꯁꯥꯏꯗꯩ ꯀꯞꯅꯤꯡ ꯀꯥꯞꯅꯤꯡ ꯂꯩꯔꯝꯃꯤꯖꯥꯠꯅꯤ
ꯎꯝ
ꯊꯪꯒ ꯀꯥꯊꯔꯦ ꯍꯦꯛꯇ ꯍꯤꯛꯇ ꯇꯧꯊꯔꯛꯏꯅꯦ
ꯎꯝ ꯀꯖꯤꯕꯨ ꯀꯌꯥ ꯇꯥꯕꯅ ꯉ ꯑꯃꯕꯨꯣ
ꯑꯍꯨꯝ ꯊ꯭ꯔꯤ ꯄꯣꯏꯟ ꯐꯥꯏꯚ ꯖꯦꯔꯣ
ꯑꯗꯨꯗꯤ ꯑꯗꯨꯝ ꯌꯥꯏꯅꯦ ꯑꯣ
ꯎꯝ
ꯃꯣꯏ ꯁꯣꯁꯇꯤꯗꯤ ꯀꯔ ꯀꯥꯟꯃꯨꯛ ꯑꯣꯏꯅꯦ ꯑꯣꯏꯔꯅꯤ ꯊꯥꯖꯩ ꯁꯨꯝ ꯏꯕꯥꯏ ꯑꯣꯏꯅ ꯈꯟꯅꯗ꯭ꯔꯣ
ꯊꯥꯡꯖꯥ ꯅꯨꯃꯤꯠ ꯇꯥꯏꯌꯦꯅ ꯍꯥꯏꯗꯨꯝ ꯇꯧꯕꯅꯦ
ꯊꯥꯡꯖꯥ ꯍꯟꯗꯣꯛꯂꯥꯛꯏꯁꯦ
ꯍꯣꯌ
ꯑꯣ ꯑꯣ ꯉꯁꯤ ꯂꯩꯕ ꯉꯁꯤ ꯂꯩꯕ ꯄꯣꯛꯄ ꯅꯠꯇ꯭ꯔꯥ ꯑꯗꯨꯑꯣꯏꯗꯤ ꯑꯗꯨꯗꯤ ꯀꯩꯅꯣꯒꯨꯝꯕ ꯍꯌꯦ ꯍꯪꯆꯤꯠꯀꯨꯝꯕ ꯄꯨꯗ ꯇꯥꯔꯦ ꯇꯣꯏ ꯆꯦꯝ
ꯍꯌꯦꯡ ꯍꯌꯦꯡ ꯗꯤꯆꯥꯔ ꯇꯧꯔꯕ ꯌꯥꯏ ꯍꯥꯏ ꯍꯋꯦ ꯉꯥꯁꯥꯏ ꯍꯥꯏ ꯍꯥꯏꯍꯥꯂꯥ
ꯎꯝ ꯑꯣ ꯐꯔꯦ ꯐꯔꯦ ꯀꯔꯤꯝꯇꯕꯨ ꯁꯣꯏꯕ ꯉꯝꯗꯕꯂꯩ ꯇꯧꯔꯕꯥꯟ
ꯎꯝ
ꯁꯦꯝ ꯁꯥꯥꯕ ꯂꯩꯕ꯭ꯔꯥ ꯌꯨꯝꯗꯕꯨ
ꯁꯤꯗ ꯂꯩ ꯉꯁꯥꯏ ꯉꯔꯥꯡ ꯅꯨꯡꯗꯥꯡ ꯂꯥꯛꯄꯅꯦ ꯑꯩ ꯏꯊꯟꯇ ꯉꯥꯏꯍꯧꯗꯧꯔꯦꯅ
ꯑꯣ
ꯆꯦꯁꯨ ꯑꯥꯗ ꯂꯦꯛꯈ꯭ꯔꯃꯤꯅ ꯑꯩꯈꯣꯏ ꯃꯥ ꯌꯨꯝ ꯍꯜꯂꯨꯌꯦ
ꯑꯥ ꯑꯣ ꯀꯅꯥ ꯀꯅꯥ ꯂꯩ ꯎꯕ ꯉꯣꯅ
ꯎꯝ ꯑꯩꯈꯣꯏ ꯅꯥꯀꯟꯒꯤ ꯗꯥꯅꯤꯌꯥꯁꯨ ꯂꯥꯛꯑꯦ ꯃꯥꯒ ꯃꯣꯏꯅꯤ ꯇꯣꯛꯑꯒ ꯑꯗꯩ ꯇꯝꯕꯨꯔꯣꯅ ꯊꯦꯡꯉꯀꯥꯟꯗ ꯂꯥꯛꯑꯦ ꯃꯥ ꯃꯈꯥ ꯇꯨꯝ ꯂꯩꯔ
ꯑꯃ ꯃꯊꯛꯇ ꯂꯩꯔꯥ ꯃꯈꯥꯗ ꯂꯩꯔꯤꯔꯥ
ꯃꯊꯛꯇ
ꯎꯝ ꯑꯉꯥꯡ ꯃꯁꯛ ꯌꯥꯝ ꯅꯨꯡꯁꯤ ꯍꯥꯏꯕ ꯇꯤꯆꯦꯅ ꯃꯥ ꯂꯧꯕꯩꯅꯤ ꯑꯥꯍꯥ
ꯅꯣꯏꯅ ꯀꯩꯩꯅꯣꯗꯨ ꯂꯩꯥꯏ ꯑꯦ ꯑꯗꯨꯒ ꯃꯣꯏ ꯌꯦꯡꯈꯣꯒꯤ ꯁꯥꯒꯩꯗ ꯍꯣꯝꯕ ꯃꯈ ꯍꯥꯏꯗꯤ ꯃꯣꯏ ꯁꯥꯒꯩꯒꯤ ꯑꯣꯏꯕꯩꯅꯦꯌꯦ ꯃꯣꯏ ꯁꯥꯒꯩꯗꯕꯨ ꯆꯪꯒꯅꯤ ꯃꯁꯛ ꯉꯖꯒꯅꯤ
ꯑꯖ ꯍꯥꯏꯔꯤꯕ ꯃꯅ ꯃꯁꯛꯇꯨ ꯍꯥꯏꯗꯤ ꯃꯄꯥꯁꯨ ꯃꯥꯟꯅꯕꯤꯗ ꯀꯩ ꯍꯥꯏꯅꯤ ꯃꯃꯥꯁꯨ ꯃꯥꯟꯅꯕꯤ ꯑꯗꯨꯝ ꯈꯩꯍꯥꯏꯅꯤ ꯇꯣꯞ ꯇꯣꯞꯄ ꯑꯃ ꯑꯣꯏꯕꯗꯨꯀꯣ ꯑꯁꯦꯡꯕ ꯀꯥꯟꯗꯗꯤ ꯈꯪꯗꯦꯀꯣ ꯃꯣꯏ ꯏꯅꯦ ꯍꯥꯏꯕꯗꯤ ꯃꯣꯏ ꯀꯩꯅꯣꯒꯤ ꯇꯥꯝꯕꯔꯣꯟꯒꯤ ꯃꯥꯏ
ꯃꯥꯏ ꯅꯠꯇꯣꯟ ꯗꯣꯒꯥ ꯆꯤꯟꯗꯨꯒꯤ ꯁꯔꯨꯛꯇꯣ ꯂꯣꯝꯄꯥꯠ ꯗꯨꯌꯝ ꯃꯥꯂꯦ
ꯎ ꯑꯗꯣ ꯑꯩꯅꯍꯥꯟ ꯅꯣꯏ ꯄꯣꯁ ꯇꯧꯕꯗꯣ ꯑꯩꯅ ꯇꯧꯕ ꯍꯥꯏꯇꯥꯔꯦ ꯑꯗꯣ ꯏꯃꯥꯟꯅꯕꯅ ꯁꯤꯗꯤ ꯅꯪꯕꯨ ꯃꯥꯜꯂꯤꯅꯦ ꯑꯩꯅ ꯃꯥꯟꯗꯦ ꯍꯥꯏ ꯀꯥꯏꯗꯩꯅꯣ ꯅꯥꯆꯤꯗꯣ ꯐꯂꯞ ꯇꯧꯗ꯭ꯔꯣ ꯑꯗꯒꯤ
ꯑꯩꯅꯕꯨ ꯍꯥꯏꯕ ꯁꯦꯝꯍꯧꯗ꯭ꯔꯗꯤ ꯑꯁꯣꯝ ꯄꯩ ꯁꯔꯨꯛꯁꯤ
ꯑꯦꯁ ꯇꯧꯔꯣꯏꯍꯦ ꯑꯗꯨꯝ ꯐꯒꯤꯕꯅꯤꯍꯦ ꯍꯧꯖꯤꯛꯀꯥꯟꯗꯤ ꯑꯗꯨꯝ ꯐꯖꯊꯣꯛꯈ꯭ꯔꯗꯧꯅꯤ ꯑꯗꯨꯝ ꯑꯗꯩ ꯆꯤꯆꯦꯁꯨ ꯌꯥꯝꯐꯟ ꯑꯣꯏꯗꯦ ꯑꯗꯩ ꯏꯕꯥꯏꯁꯨ ꯐꯟꯕ ꯑꯣꯏꯗꯦ ꯑꯗꯨꯝ ꯀꯦꯁꯨ ꯇꯧꯔꯣꯏ ꯍꯥꯏꯕ ꯍꯧꯖꯤꯛꯇ ꯁꯨꯝ ꯀꯩꯅꯣ ꯇꯧꯗ ꯋꯥꯅꯤ ꯄꯥꯏꯔꯨꯔꯒꯅꯦ ꯁꯨꯝ ꯍꯥꯏꯗꯤ ꯃꯣꯏꯅ ꯄꯤꯛꯍꯅꯤꯡꯉꯤꯉ ꯇꯣꯏꯅ ꯇꯣꯏꯅ ꯄꯥꯏꯕꯁꯤꯅ ꯒꯨꯝꯕꯩꯁꯦ ꯑꯗꯨꯝ ꯍꯦꯟꯅ ꯆꯥꯎꯊꯣꯛꯄ ꯄꯍꯦꯟꯕꯅꯦꯕ ꯃꯣꯏꯁꯦ
ꯎꯝ
ꯎꯝ ꯆꯤꯆꯦꯒꯤ ꯐꯣꯟꯗꯣ ꯑꯩꯅ ꯐꯣꯟ ꯅꯝꯕꯔꯗꯣ ꯑꯩꯅ ꯀꯩꯅꯣ ꯇꯧꯕꯅꯦ ꯉꯔꯥꯡ ꯅꯍꯥꯟꯗꯩ ꯀꯣꯜ ꯇꯧꯕ ꯍꯧꯕꯅꯦꯕ ꯅꯨꯃꯤꯠ ꯅꯤꯅꯤ ꯀꯣꯜ ꯑꯅꯤꯔꯛ ꯇꯧꯕꯅꯦ ꯅꯍꯥꯟ ꯂꯨꯄꯥ ꯆꯅꯤꯒ ꯌꯥꯡꯈꯩꯃꯨꯛ ꯆꯪꯉꯝꯃꯦꯕꯀꯣ ꯋꯥ
ꯑꯥ
ꯑꯗꯨꯒ ꯇ꯭ꯔꯥꯟꯁꯀ꯭ꯔꯤꯞꯁꯟꯗꯣ ꯑꯗꯨꯁꯨ ꯌꯥꯔꯕꯅꯦ ꯅꯪ ꯇꯧꯕ ꯍꯧꯔꯗꯤ ꯑꯩ ꯑꯉꯥꯡ ꯑꯩ ꯅꯍꯥꯟ ꯀꯩꯅꯣꯒꯤ ꯆꯅꯤꯃꯨꯛ ꯇꯧꯋꯦꯕꯀꯣ ꯃꯣꯏ ꯑꯗꯨꯝ ꯊꯨꯕꯅꯦꯕ ꯑꯗꯨꯝ ꯃꯁꯥꯅ ꯄꯤꯔ ꯇꯧꯕꯅꯤꯅ ꯆꯅꯤꯃꯨꯛ ꯇꯧꯕꯗꯣ ꯂꯨꯄꯥ ꯆꯅꯤꯒꯅꯤ ꯐꯨꯒ ꯃ ꯉꯥꯔ ꯀꯩꯅꯣꯝꯃ ꯆꯪꯉꯝꯃꯦ ꯑꯗꯨꯝ ꯇꯝꯇꯝꯅ ꯑꯗꯨꯝ ꯆꯪꯕꯅꯦ ꯅꯪ ꯅꯨꯡꯊꯤꯟꯗꯤ ꯊꯕꯛ ꯑꯇꯣꯞꯄ ꯆꯠꯄ꯭ꯔꯥ ꯅꯠꯇ꯭ꯔꯒꯅ ꯀꯃꯥꯏꯅ ꯇꯧꯕꯅꯣ
ꯆꯠꯇꯦ ꯍꯣ ꯃꯣꯏ
ꯍꯥꯏꯗꯤ ꯊꯕꯛ ꯍꯥꯏꯗꯤ ꯅꯪ ꯃꯦꯆꯤꯟꯒꯤ ꯊꯧꯕꯩꯗꯨꯔꯥ ꯅꯠꯇ꯭ꯔꯒꯅ ꯀꯃꯥꯏꯅ ꯇꯧꯕꯅꯣ
ꯑꯣ ꯑꯩꯅꯪ ꯑꯃ ꯃꯃꯥꯡꯗꯩꯛꯇ ꯃꯦꯆꯤꯟ ꯇꯝꯕ ꯆꯠ
ꯑꯣ ꯑꯗꯨ ꯀꯨꯏꯔꯦ ꯅꯍꯥꯟ ꯃꯣꯏꯒꯤ ꯊꯥꯗꯔꯛ ꯑꯩꯒꯤ ꯇ꯭ꯔꯦꯅꯤꯡ ꯆꯠꯂꯝꯕ ꯈꯠꯇꯅꯤ
ꯎꯝ ꯑꯗꯨꯝ ꯄꯥꯏꯕꯗꯤ ꯐꯖꯅ ꯍꯩꯔꯕ꯭ꯔꯣ ꯀꯃꯥꯏꯅ ꯇꯧꯋꯤ
ꯃꯦꯆꯤꯜꯂꯣ ꯍꯥꯏꯁꯦ
ꯑꯥ
ꯍꯩꯒꯤꯗ꯭ꯔꯦꯗ ꯑꯃꯨꯛ ꯀꯥꯎꯒ꯭ꯔꯦꯗ
ꯇꯨꯡ ꯄꯏꯒꯤꯗꯕꯩ ꯑꯣ ꯌꯨꯝꯗ ꯑꯗꯨꯝ ꯄꯥꯔꯗꯤ ꯑꯃꯨꯛ ꯑꯗꯨꯝ ꯍꯩꯅꯒꯤꯗꯧꯕ
ꯍꯣꯏ
ꯎꯝ ꯗꯥꯗꯤ ꯊꯕꯛ ꯆꯠꯈꯤꯕ꯭ꯔꯣ ꯀꯃꯥꯏ ꯇꯧꯕꯅꯣ
ꯗꯗꯥꯗꯣ ꯉꯁꯥꯏ ꯁꯤꯗ ꯑꯈꯣꯏ ꯑꯈꯣꯏ ꯃꯥꯗꯣ ꯑꯥꯗ ꯊꯤꯟꯗꯧꯕꯒꯤꯗ ꯁꯤꯗ ꯐꯠ ꯆꯉꯝꯃꯤ ꯏꯟꯖꯥꯡ ꯊꯤꯟꯕꯒꯤ ꯑꯩ ꯃꯨꯟꯅ ꯋꯥꯔꯤ ꯁꯥꯟꯅꯍꯧꯗꯔꯦ ꯑꯩ ꯐꯤꯁꯨꯔꯤꯉꯩꯗ
ꯎꯝ ꯃꯕꯨꯛꯇꯨ ꯐꯅ ꯏꯟꯊꯣꯛꯑꯝꯃꯦꯅꯦ ꯍꯦꯜꯂꯝꯃꯦꯅꯦ ꯃꯕꯨꯛꯇꯣ
ꯍ ꯍ ꯍꯥꯏꯕꯅꯦ ꯑꯗꯨ ꯅꯍꯥꯟ ꯇꯦꯁ ꯇꯧꯅꯉꯥꯏ ꯍꯥꯏꯔꯝꯃꯦ ꯑꯗꯨꯒ ꯇꯧꯈꯤꯕ ꯇꯧꯈꯤꯗ꯭ꯔꯥ ꯈꯪꯗꯦ
ꯇꯦꯁ ꯁꯦ ꯆꯈꯥꯎꯒꯤꯔꯥ ꯂꯤꯚꯔꯒꯤꯔ
ꯑꯗꯨꯃꯥꯏꯅ ꯇꯧꯕꯗꯨ ꯃꯣꯏ ꯍꯦꯛꯇ ꯐꯤꯠꯂꯤꯞꯄꯒꯨꯝꯕ ꯍꯦꯛꯇ ꯑꯣꯏꯒꯜꯂꯦ
ꯎꯝ ꯍꯥꯏꯕꯅꯦ ꯍꯥꯏꯕꯅꯦ ꯂꯤꯚꯔ ꯈꯤꯇꯪ ꯐꯤ ꯀꯤ ꯑꯣꯏꯕ ꯍꯥꯏꯗꯤ ꯃꯥꯁꯨ ꯍꯥꯟꯅꯗꯩ ꯈꯒ ꯊꯛꯄ ꯆꯥꯕ ꯈꯣꯠꯄ ꯇꯧꯕꯅꯤꯅꯀꯣ ꯑꯗꯩ ꯊꯛꯄ ꯆꯥꯗ ꯆꯥꯗꯕ ꯑꯩꯈꯣꯏ ꯐꯥꯎꯕ ꯑꯗꯨ ꯅꯟ ꯅꯟ ꯑꯜꯀꯣꯍꯣꯜꯂꯤꯛ ꯍꯥꯏꯗꯅ ꯇꯣꯉꯥꯟꯅ ꯌꯨ ꯊꯛꯇꯕꯩꯁꯨ ꯇꯣꯉꯥꯟꯅ ꯑꯃ ꯂꯩꯕꯅꯦꯕ ꯐꯦꯠꯇꯤ ꯂꯤꯕꯔ ꯑꯃ ꯑꯩ ꯅꯍꯥꯟ ꯑꯜꯇ꯭ꯔꯁꯥꯎꯟ ꯂꯧꯀꯥꯟꯗꯨꯗ ꯈꯤꯇꯪ ꯊꯥꯒꯠꯂꯝꯃꯦ ꯑꯗꯨꯗꯒꯤ ꯆꯦꯛ ꯄꯨꯗꯤ ꯇꯧꯔꯛ ꯇꯧꯔꯝꯗꯦ ꯑꯗꯨꯏꯁꯨ ꯍꯧꯖꯤꯛꯐꯥꯎꯗꯤ ꯇꯧꯗ꯭ꯔꯦ ꯑꯗꯨ ꯅꯍꯥꯟ ꯇꯧꯔꯝꯀꯥꯟꯗꯨꯗ ꯑꯃꯨꯛ ꯈꯤꯇꯪ ꯆꯥꯎꯈꯠꯂꯝꯕꯗꯒꯤ ꯑꯦ ꯅꯪꯒꯤ ꯁꯤꯒꯤ ꯁꯥꯏꯖ ꯈꯤꯇꯪꯗꯤ ꯍꯦꯟꯒꯠꯂꯦ ꯈꯣꯠꯂꯦꯅ ꯍꯥꯏꯔꯛꯄꯅꯦ ꯑꯩꯁꯨ ꯑꯗꯨꯗꯩꯕꯨꯗꯤ ꯎꯝ ꯈꯔ ꯀꯧꯔꯒ ꯍꯧꯖꯤꯛ ꯑꯃꯨꯛ ꯈꯤꯇꯪ ꯅꯣꯏꯈꯠꯄ ꯑꯃꯨꯛ ꯍꯧꯔꯦ
ꯎꯝ ꯇꯧꯔꯤꯕ ꯇꯧꯗ꯭ꯔꯥ ꯈꯪꯗꯦ ꯇꯦꯁ ꯇꯧꯅꯉꯥꯏ ꯍꯥꯏꯔ ꯑꯩꯈꯣꯏ ꯆꯦꯖꯨ ꯉꯔꯥꯡ ꯅ ꯁꯣꯛꯏꯕ ꯍꯥꯏꯔꯝꯅꯥꯏ ꯈꯔ
ꯆꯤꯆꯦ ꯌꯥ ꯃꯥꯏꯒꯤ ꯈꯨꯟ ꯂꯤꯕꯔꯁꯦ ꯍꯥꯟꯅ ꯆꯥꯎꯊꯣꯛꯑꯝꯃꯦ ꯍꯥꯏꯕꯔ
ꯑꯥ ꯑꯗꯨꯃꯥꯏꯅ ꯀꯔꯤꯅꯣꯝ ꯇꯧꯔꯒꯦ ꯍꯥꯏ ꯏꯕꯥꯅꯤ ꯂꯤꯕꯔꯗꯣ
ꯑꯗꯨ ꯃꯥꯏ ꯃꯥꯏꯗꯤ ꯀꯩꯅꯣ ꯊꯣꯏꯅꯗꯤ ꯆꯥꯎꯔꯝꯗꯨ ꯃꯥꯥꯟꯗꯦ ꯍꯥꯏꯕꯗꯤ ꯃꯁꯥꯗꯨ ꯌꯥꯝ ꯅꯣꯏꯕ ꯆꯥꯕ ꯀꯟ ꯇꯣꯏ ꯇꯧꯗꯃꯤꯅꯀꯣ ꯑꯈꯣꯏꯅ ꯂꯩ ꯈꯤꯇꯪꯕꯨꯗꯤ ꯆꯥꯕꯤꯌꯦ ꯑꯗꯣ ꯂꯤꯕꯔꯒꯨꯝꯕꯁꯤ ꯁꯤꯗꯤ ꯑꯃꯨꯛ ꯃꯁꯥ ꯃꯇꯣꯝ ꯈꯛꯇ ꯐꯥꯖꯤꯟꯕ ꯄꯣꯠꯅꯦꯕ ꯍꯥꯏꯗꯤ ꯒꯨꯂꯤ ꯊꯥꯗ꯭ꯔꯁꯨ ꯌꯥꯕ ꯑꯗꯣ ꯃꯁ ꯃꯇꯣꯝ ꯈꯛꯇ ꯐꯥꯖꯤꯟꯕ ꯍꯥꯏꯗꯣ ꯑꯩꯈꯣꯏꯅ ꯐꯖꯅ ꯍꯥꯏꯗꯤ ꯑ ꯆꯥꯕ ꯊꯛꯄ ꯅꯤꯌꯣꯝ ꯆꯨꯝꯅ ꯑꯗꯒꯤ ꯇꯨꯝꯕ ꯆꯥꯕ ꯐꯖꯅ ꯅꯥꯏ ꯍꯥꯏꯇꯥꯥꯔꯒꯗꯤ ꯃꯣꯏꯅ ꯍꯤꯜ ꯐꯖꯟ ꯇꯧꯕꯅꯦꯕ ꯑꯩꯈꯣꯏꯅ ꯇꯨꯝꯕ ꯆꯥꯡ ꯅꯥꯏꯌꯨꯒ ꯍꯥꯏꯔꯤꯁꯦ ꯖꯤꯕꯥ ꯍꯗꯤꯖꯤ ꯄꯨꯝꯕꯕꯥꯗꯦ ꯆ ꯈꯥꯎꯒꯨꯝꯕꯁꯤꯗꯤ ꯅꯨꯃꯤꯗꯥꯡ ꯑꯩꯈꯣꯏꯅ ꯇꯨꯝꯃꯤꯀꯥꯟꯗ ꯐꯖꯤꯟꯗꯣꯏꯅꯦꯕ ꯃꯣꯏꯁꯦ ꯐꯤꯜ ꯇꯧꯗꯣꯏꯅꯦꯕꯀꯣ ꯑꯗꯨꯅꯅꯦꯕ ꯑꯗꯨꯃꯛ ꯑꯗꯨꯒꯤ ꯃꯇꯝ ꯅꯨꯄꯤꯗ ꯇꯥꯔꯒꯗꯤ ꯑꯩꯈꯣꯏ ꯑꯗꯨꯝ ꯑꯁꯥ ꯑꯗꯨꯝ ꯁꯣꯛꯆꯜꯂ ꯂꯩꯕꯗꯣ ꯍꯥꯏꯗꯤ ꯍꯦꯟꯅ ꯑꯃꯨꯛ ꯀꯩꯒꯨꯝꯕ ꯑꯩꯈꯣꯏꯅ ꯁꯗꯥꯒꯨꯝꯕ ꯊꯛꯀꯅꯨ ꯑꯗꯒꯤ ꯀꯩꯅꯣ ꯑꯇꯣꯞꯄ ꯏꯟꯇꯣꯛꯁꯤꯛ ꯑꯣꯏꯕ ꯃꯈꯩ ꯆꯥꯁꯤꯟꯒꯅꯣ ꯈꯣꯠꯀꯅꯣ ꯍꯥꯏꯔꯤꯁꯦ ꯑꯗꯨꯗꯣ ꯁꯨꯝ ꯆꯥꯁꯤꯟ ꯇꯥꯔꯒꯗꯤ ꯃꯥꯅ ꯍꯤꯜ ꯇꯧꯒꯗꯕꯗꯨꯣ ꯉꯝꯃꯔꯣꯏꯗꯅꯀꯣ ꯍꯅꯦ ꯍꯦꯟꯁꯤ ꯂꯥꯛꯇ ꯏꯅꯦꯕ ꯁꯣꯄꯠ ꯑꯗꯨꯗꯗꯤ ꯑꯗꯨꯝ ꯇꯂꯞꯀꯨꯝꯕꯗꯤ ꯌ ꯂꯦꯞꯄꯝꯃꯣꯏ ꯃꯥꯗꯦ ꯑꯗꯨꯝ
ꯀꯠꯇꯤ ꯑꯗꯨꯦꯕ ꯌꯥꯗ
ꯑ
ꯏꯅꯝ ꯅꯕꯨꯗꯤ ꯎꯗꯅꯦ ꯑꯣ
ꯎꯝ ꯍꯣꯏ ꯃꯅꯝꯗꯣ ꯑꯩ ꯑꯩꯈꯣꯏꯗꯤ ꯑꯩꯈꯣꯏꯗꯤ ꯍꯩꯗꯦ ꯍꯥꯏꯕ ꯑ
ꯍ
ꯃꯥꯏ ꯃꯅꯝꯗꯤ ꯌꯥꯝ ꯀꯜꯂꯤꯗꯅꯀꯣ ꯑꯗ ꯑꯩꯈꯣꯏ ꯑꯥ ꯏꯆꯦ ꯔꯥꯃꯦꯁ ꯑꯣꯏꯔꯒ ꯂꯥꯛꯑꯝꯕꯁꯦ ꯥꯏꯅ ꯅꯥꯇꯣꯟ ꯃ ꯌꯥꯜꯂꯦꯕ ꯑꯗꯒꯤ ꯁꯨꯝ ꯂꯥꯛꯀꯒ ꯃꯣꯏꯅꯕꯨꯗꯤ ꯑꯁ ꯃꯣꯏ ꯍꯩꯅꯗꯕꯩꯒ ꯂꯥꯊꯣꯛꯏꯒꯩ ꯁꯨꯝ ꯍꯥꯏꯗꯤ ꯂꯥꯛꯀ ꯀꯥꯟꯗ ꯀꯣꯠꯂꯝꯃꯩ ꯀ ꯇꯧꯋ ꯄꯠꯇꯌꯥ ꯍꯥꯏꯅꯗꯕꯩ ꯃꯥꯜꯂꯤ ꯈꯣꯠꯂꯤ ꯈꯜꯂꯝꯒꯅꯤ ꯑꯗꯨꯏꯁꯨ ꯃꯣꯏꯥꯛꯀꯥꯟꯗꯠꯂꯑꯀꯥꯟꯗ ꯃꯔꯝꯁ ꯄꯪ ꯂꯥꯎ ꯂꯥꯅꯦ ꯃꯪꯒꯣꯟꯗ ꯌꯧꯔꯛꯄꯁꯤꯀꯣ ꯏꯃꯨꯡ ꯁ꯭ꯋꯥꯏ ꯆꯥꯛꯈꯨꯝ ꯑꯗꯨ꯭ꯋꯥꯏꯗꯣ ꯑꯗꯨꯝ ꯄꯥꯏꯁꯤꯜꯂꯛꯑꯅꯤ ꯃꯅꯝꯁꯦ ꯍ ꯅ ꯑꯩ ꯂꯩꯕ ꯉꯝꯗꯣꯏꯕ ꯑꯗꯨꯗ ꯑꯩꯅ ꯃꯣꯏꯂꯥꯗꯒꯤ ꯃꯄꯥꯟ ꯊꯣꯛꯄꯒꯨꯝꯕ ꯑꯗꯒꯤ ꯁꯪꯀꯔ ꯑꯣꯏ ꯆꯔꯨꯕꯒꯨꯝꯕ ꯑꯩꯒ ꯇꯧꯒꯜꯂꯦꯕ ꯑꯗꯨꯃꯥꯏꯅ ꯃꯣꯏꯅ ꯄꯨꯗꯤ ꯐꯅ ꯈꯜꯂꯝꯕꯁꯨ ꯌꯥꯏ ꯀꯥꯏꯗꯩ ꯃꯇꯝ ꯈꯛꯇ ꯅꯠꯇꯕꯤꯗꯅꯦ ꯑꯃ ꯃꯇꯩ ꯃꯅꯥꯎꯗꯨ ꯂꯥꯛꯀꯥꯟꯗꯗꯤ ꯀꯩꯅꯣꯗꯨꯃ ꯌꯨꯝ ꯑꯃ ꯄꯨꯡ ꯂꯣꯏ ꯂꯣꯏꯕꯅꯤ ꯑꯗꯨꯝ ꯃꯣꯏ ꯁꯠ ꯃꯣꯏ ꯆꯠꯈ꯭ꯔꯁꯨꯅꯦꯀꯣ ꯑꯩꯅ ꯁꯠ ꯆꯪꯉꯛꯀꯥꯟꯗ ꯀꯅꯥ ꯂꯥꯑꯝꯃꯤꯀꯣ ꯈꯪꯉꯦꯕ ꯑꯩ ꯃꯣꯏ ꯂꯥꯑꯝꯗꯦ ꯂꯥꯝꯃꯤ ꯂꯥꯝꯗꯦ ꯈꯪꯗ꯭ꯔꯁꯨ
ꯍꯣꯏ ꯆꯥꯗ꯭ꯔꯦ ꯍꯥꯏꯗꯤ ꯆ ꯆꯥꯗ꯭ꯔꯦ ꯑꯗꯩ ꯑꯩ ꯇꯂꯞ ꯍꯥꯏꯁꯤꯗꯤ ꯀꯟꯕꯅꯦ ꯃꯅꯝꯗꯣ ꯃꯣꯏꯁꯨ ꯑꯗꯨꯝ ꯈꯪꯗꯤ ꯈꯪꯕꯅꯤ ꯑꯈꯣꯏꯅ ꯑꯗꯨꯝ ꯑꯩꯗꯤ ꯍꯥꯟꯅꯗꯤ ꯑꯗꯨꯝꯒ ꯍꯥꯏꯕꯅꯦ ꯑꯗꯣ ꯍꯧꯖꯤꯛꯀꯥꯟꯕꯨꯗꯤ ꯄꯥꯛ ꯂꯥꯛꯈꯤꯗ꯭ꯔꯥ
ꯎꯝ ꯍꯣꯏ ꯑꯗꯨꯕꯨꯗꯤ ꯑꯗꯩ ꯍꯤꯗꯥꯗꯨ ꯈꯔ ꯂꯦꯞꯄꯗꯤ ꯐꯗꯧꯕ ꯆꯈꯥꯎꯁꯨ ꯁꯣꯛꯄꯅꯤ ꯌꯥꯝ ꯅꯥꯁꯤꯜꯂꯤ ꯑꯃꯨꯛ
ꯎꯝ
ꯏꯇꯦꯝꯗꯣ ꯈꯔ ꯈꯔ ꯉꯥꯡꯉꯗꯤ ꯐꯗꯧꯅꯦ ꯃꯥꯅ ꯉꯥꯡꯕꯗꯤ ꯈꯔ ꯂꯧꯅꯤ
ꯌꯥꯝ ꯍꯥꯏꯗꯤ ꯌꯥꯝ ꯀꯨꯡꯅꯒ ꯆꯥꯁꯤꯜꯂꯀꯥꯟꯗꯤ
ꯎꯝ ꯍꯣꯏ ꯇꯨꯝ ꯉꯝꯃꯣꯏ ꯍꯥꯏꯕ ꯄꯨꯡ ꯑꯃ ꯅꯝꯗꯨꯅ ꯀꯣꯛ ꯉꯥꯎꯔꯅꯤꯕ ꯑꯃ ꯑꯗꯨꯅꯒ ꯃꯤ ꯀꯩꯅꯣ ꯇꯧꯔꯦ
ꯎꯝ
ꯍꯥꯏꯗꯤ ꯈꯔꯒ ꯑꯗꯨꯒꯨꯝꯕꯗꯨ ꯈꯔ ꯂꯦꯞꯇꯣꯔ ꯈꯖꯅ ꯑꯩꯅ ꯏꯇꯤ ꯑꯦꯝꯗ ꯌꯥꯔ ꯆ ꯍꯥꯏꯖꯦ ꯃꯥ ꯑꯗꯨꯝ ꯐꯣꯡꯉꯒ ꯆꯈꯠꯂꯛꯄꯗ ꯇꯧꯋꯦ
ꯌꯥꯕꯕꯨꯗꯤ ꯌꯥꯕ ꯌꯥꯕ ꯌꯥꯃꯜꯂꯀꯥꯗꯗꯤ ꯍꯣꯏ ꯑꯃꯔꯣꯝꯗꯨꯁꯨ ꯇꯧ ꯇꯁꯦ ꯍꯥ
ꯑꯩ ꯅꯝꯕꯔꯁꯤ ꯑꯩꯅ ꯅꯥꯏꯟ ꯁꯚꯦꯟ ꯁꯚꯦꯟ ꯐꯣꯔꯅ ꯍꯧꯕ ꯑꯗꯨꯏꯗꯣ ꯅꯝꯃꯣꯕꯀꯣ ꯅꯝꯃꯣ ꯍꯥꯏ ꯑꯁꯪꯕꯗꯨꯗ ꯅꯥꯀꯟꯒꯤ ꯀꯣꯜ ꯇꯧꯅꯕꯩ ꯑꯁꯪꯕꯗꯨ ꯑꯗꯨꯗ ꯆꯪꯉꯣ ꯆꯪꯉꯒꯅꯦ ꯃꯈꯥꯗ ꯐꯣꯟ ꯅꯝꯕꯔ ꯅꯝꯕꯔ ꯅꯝꯕꯝ ꯊꯣꯛ ꯄꯅꯦꯕꯀꯣ ꯑꯗꯨꯗ ꯅꯝꯃꯣꯀꯣ ꯑꯗꯨꯒ ꯑꯩꯉꯣꯟꯗ ꯑꯃꯨꯛ ꯀꯣꯜ ꯇꯧ ꯇꯝ ꯂꯣꯏꯔꯦꯕ ꯁꯤꯗ ꯀꯣ
ꯅꯥꯀꯟꯅꯤ ꯀꯣꯜ ꯇꯧꯕꯝ ꯍꯥꯏꯗꯤ
ꯍꯣꯏ ꯑꯩ ꯍꯥꯏꯔꯛꯀꯦ
ꯀꯛꯈ꯭ꯔꯗꯧꯕ꯭ꯔꯣ
ꯍꯣꯏ
ꯎꯝ